ꯇꯥꯕ꯭ꯔꯣ
ꯇꯥꯕꯔꯣ ꯇꯥꯕ꯭ꯔꯣ
ꯇꯥꯏ ꯇꯥꯏ ꯇꯥꯏ ꯑꯩꯅ ꯑꯩꯅ ꯇꯥꯕ ꯅꯠꯇ꯭ꯔꯣ
ꯑꯗꯨꯝ ꯍꯧꯅ ꯇꯥꯏꯌꯦꯕꯣ ꯌꯥꯛꯄꯨ ꯌꯥꯛꯏꯕꯣ
ꯑꯣꯀꯦ ꯑꯣꯀꯦ ꯑꯩ ꯀꯥꯗꯩ ꯊꯣꯛꯂꯛꯑꯦ ꯑꯃꯖꯨ ꯐꯣꯟ ꯇꯧꯔꯛꯄ ꯃꯥꯜꯂꯦ ꯑꯁ ꯋꯥ ꯀꯥꯖꯤꯗ ꯃꯇꯣꯜ ꯂꯩꯔꯤꯅꯤ ꯑꯗꯨ ꯃꯇꯣꯜ ꯂꯩꯕꯗꯨꯒꯤ ꯋꯥ ꯑꯗꯨꯕꯨ ꯃꯥꯏꯞ ꯄꯥꯟꯕꯩ ꯇꯥꯏꯞꯇ ꯉꯥꯡꯉꯤ
ꯑꯁ ꯈꯔ ꯕꯣꯜ ꯌꯦꯡꯉꯅ ꯐꯥꯏꯚ ꯖꯤ ꯈꯔ ꯀꯥꯗꯦꯕ ꯉꯁꯥꯏ ꯕꯣꯜ ꯌꯦꯡꯉꯨꯕꯗꯣ ꯅꯦꯠꯀ ꯖꯨꯔꯨ ꯖꯨꯔꯨ ꯆꯨꯞꯄꯤ ꯏꯕꯣ
ꯇꯣ ꯑꯩ ꯉꯁꯥꯏ ꯑ ꯇꯥꯛꯁꯇꯣ ꯑꯩꯠꯇꯤꯟ ꯂꯩꯔꯝꯅꯦꯕ
ꯎꯝ
ꯑꯦꯠꯇꯤꯜꯂꯩꯗꯣ ꯑꯍꯥꯟꯕ ꯅꯉꯣꯟꯗ ꯀꯣꯜ ꯇꯧꯕꯗꯣ
ꯎꯝ
ꯑꯗꯨ ꯀꯣꯜ ꯇꯧꯕ ꯆꯠ ꯌꯥꯗꯕ ꯋꯥꯅꯤ
ꯑꯗꯨꯗꯨꯒ ꯑꯗꯨꯝ ꯇꯥꯛꯁ ꯑꯩꯠꯇꯤꯟ ꯁꯨꯖꯜꯂꯝꯃꯅꯤ
ꯑꯗꯨꯝ ꯌꯥ ꯌꯥꯈꯤꯗ꯭ꯔꯦ ꯌꯥꯈꯤꯗ꯭ꯔꯦ ꯑꯗꯨꯝ ꯃꯁꯥ ꯃꯇꯣꯝꯗ ꯖꯦꯔꯣ ꯄꯣꯏꯟ ꯖꯦꯔꯣ ꯃꯊꯛ ꯃꯈꯥꯗ ꯁꯕꯦꯟꯇꯤ ꯀꯌꯥ ꯁꯤꯛꯁꯇꯤ ꯁꯤꯛꯁ ꯍꯟꯗ꯭ꯔꯦꯠ ꯀꯌꯥ ꯆꯠ ꯃꯌꯥꯝ ꯆꯠꯇ꯭ꯔꯣ
ꯎꯝ
ꯑꯗꯨ ꯑꯩ ꯖꯦꯣ ꯆꯠꯈ꯭ꯔꯦ ꯖꯦꯔꯣ ꯆꯠꯂꯦ ꯑꯗꯨꯒ ꯌꯥꯒꯗ꯭ꯔꯦ ꯑꯗꯨꯒ ꯇꯥ ꯈꯔ ꯑꯃ ꯑꯗꯨꯝ ꯂꯣꯏꯁꯟꯈ꯭ꯔꯦ ꯑꯗꯨꯒ ꯃꯊꯪ ꯀꯣꯜ ꯇꯧꯔꯦ ꯅꯪꯉꯣꯟꯗ ꯑꯗꯨ ꯇꯥꯛꯁ ꯀꯨꯟ ꯁꯨꯔꯗꯣ
ꯑꯗꯨꯃꯥꯏꯅ ꯇꯧꯕ ꯃꯌꯥꯝ ꯌꯥꯎꯋꯦ ꯑꯗꯨꯃꯥꯏꯅ ꯇꯧꯕ ꯑꯩ ꯑꯃꯨꯛ ꯑꯅꯤꯔꯛꯇꯨꯗꯤ ꯑꯍꯥꯟꯕꯩꯗꯨꯕꯨ ꯑꯗꯨꯝ ꯇꯧ ꯑꯍꯥꯟꯕꯩꯗ ꯏꯍꯥꯟ ꯍꯥꯟꯕ ꯁꯤ ꯍꯦꯛ ꯁꯤꯖꯤꯟꯅꯔꯛꯄꯗꯒꯤ ꯏꯍꯥꯟ ꯍꯥꯟꯕ ꯀꯣꯜ ꯇꯧꯕꯗꯣ
ꯎꯝ
ꯃꯥꯏꯅ ꯇꯧꯈ꯭ꯔꯦ ꯑꯗꯨꯒ ꯑꯅꯤꯁꯨꯕꯒꯤ ꯇꯧꯔꯦ ꯑꯗꯨꯒ ꯅꯪꯉꯣꯟꯗ ꯇꯧꯔꯛꯄꯒꯤ ꯀꯣꯜ ꯏꯍꯥꯟ ꯑꯃ ꯇꯧꯕꯗꯣ ꯑꯗꯨꯃꯁꯨ ꯑꯩ ꯀꯩꯅꯣ ꯆꯠꯂꯦꯕ ꯌꯥꯗꯦꯕ ꯑꯗꯒꯤ ꯅꯪꯒ ꯁꯥꯟꯅꯕ ꯅꯠꯇꯕ ꯑꯗꯒꯤ ꯑꯉꯥꯡꯗꯨꯒ ꯁꯥꯟꯅꯕꯗꯨꯁꯨꯅꯦ ꯀꯣꯜꯁꯦ ꯁꯥꯟꯅꯔꯦꯗꯅꯀꯣ ꯑꯗꯨꯒ ꯀꯣꯜꯁꯦ ꯂꯣꯏꯔꯝꯗꯥꯏꯗꯨꯗ ꯂꯣꯏꯔꯝꯗꯥꯏ ꯍꯥꯏꯗꯤ ꯀꯣꯜ ꯂꯣꯏꯔꯒ ꯀꯥꯟꯗꯅꯦ ꯀꯩꯅꯣ ꯇꯧꯕ
ꯍ
ꯀꯩ ꯍꯥꯏꯇꯥꯔꯦ ꯇꯥꯛꯁ ꯊꯥꯔꯛꯇꯕ ꯍꯥꯏꯇꯥꯔꯦ ꯃꯤꯅꯤꯠ ꯇꯔꯥꯃꯥꯊꯣꯏ ꯇꯔꯥꯅꯤꯊꯣꯏ ꯍꯦꯜꯂꯁꯨꯅꯦ ꯇꯥꯟꯁ ꯊꯥꯔꯛꯇꯕ ꯑꯗꯒꯤ ꯅꯪ ꯅꯪ ꯅꯪꯉꯣꯟꯗ ꯅꯪꯉꯣꯟꯗ ꯅꯠꯇꯕꯤꯗꯁꯨ ꯎꯝ ꯅꯪꯉꯣꯟꯗ ꯅꯠꯇꯕꯗꯨꯁꯨ ꯑꯃ ꯅꯨꯡꯒꯥꯏꯒꯤꯗ ꯑꯗꯨ ꯇꯧꯕꯗꯨꯗꯨꯅꯦ ꯁꯨꯃꯥꯏꯅ ꯇꯥꯛꯁꯁꯦ ꯂꯣꯏꯔꯦꯗꯅꯀꯣ ꯃꯥ ꯋꯥꯕꯨꯗꯤ ꯌꯥꯝ ꯄꯛꯉꯥꯡꯗꯦ ꯉꯥꯡꯍꯟꯗꯦꯕꯀꯣ ꯑꯩꯅ ꯑꯌꯥꯝꯕ ꯉꯥꯡ ꯑꯩꯅ ꯇꯧꯕꯅꯦ ꯃꯤꯅꯀꯣ ꯑꯗꯨꯒ ꯀꯩꯅꯣ ꯇꯧꯔꯤꯌꯦꯅ ꯇꯥꯛꯁꯇꯨ ꯊꯥꯔꯛꯇ꯭ꯔꯤꯅꯦꯃꯤ
ꯇꯥꯛꯁ ꯑꯅꯤꯅꯦꯕ ꯃꯥꯡꯉꯤꯁꯦ ꯑꯩꯉꯣꯟꯗ ꯍꯥꯏꯗꯤ ꯇꯥꯛꯁ ꯑꯅꯤ ꯑꯗꯨꯒ ꯇꯥꯛꯁ ꯑꯃꯗꯤ ꯏꯕꯣ ꯀꯩꯅꯣ ꯇꯧꯕ ꯌꯥꯎꯋꯦ ꯑꯥ ꯃꯤꯅꯤꯠ ꯇꯔꯥꯅꯤꯊꯣꯏ ꯁꯥꯟꯅꯔꯦꯗꯅꯀ꯭ꯋꯥ ꯑꯩ ꯃꯤꯅꯤꯠ ꯇꯔꯥꯅꯤꯊꯣꯏ ꯁꯥꯟꯅꯔꯒ ꯂꯨꯄꯥ ꯃꯔꯤꯈꯛ ꯐꯪꯕ ꯑꯃ ꯌꯥꯎꯋꯕ
ꯑꯩ ꯈꯣꯡꯒ꯭ꯔꯥꯎ ꯑꯝꯃꯨꯛ ꯂꯩꯇ꯭ꯔꯦ ꯈꯣꯡꯒ꯭ꯔꯥꯎ ꯍꯥꯞꯄꯦꯟ ꯁꯦꯠꯅꯤꯡꯉꯥꯏ ꯑꯃꯨꯛ ꯑꯩ ꯑꯃ ꯂꯩꯕꯗꯨ ꯃꯣꯠ ꯭ꯔꯦ ꯑꯃꯅ ꯑꯃꯨꯛ ꯁꯦꯒꯥꯏꯈ꯭ꯔꯦ ꯁꯦꯒꯥꯏꯔꯤꯗꯨꯗ ꯑꯩ ꯈꯣꯡꯒꯥꯎꯞ ꯍꯥꯞꯄꯤꯦꯟꯃ ꯃꯔꯤ ꯃꯉꯥ ꯄꯨꯖꯔꯛꯄꯅꯦꯕ ꯃꯉꯥꯁꯦ ꯑꯍꯨꯝ ꯑꯃꯗꯤ ꯑꯃꯅ ꯑꯃ ꯁꯦꯠꯈ꯭ꯔꯦ ꯑꯃꯅ ꯑꯃ
ꯑꯁ ꯍꯥꯄꯦꯝꯒꯤ ꯋꯥꯗꯤ ꯋꯥ ꯀꯩꯅꯣ ꯂꯩ ꯋꯥꯡꯈꯩ ꯂꯩꯔꯤꯉꯩꯗ ꯀꯣꯡꯕ ꯗꯨꯀꯥꯟꯗꯒꯤ ꯂꯩꯕ ꯃꯌꯥꯝꯁꯤ ꯏꯕꯨꯡꯉꯣ ꯂꯩꯕ ꯍꯥꯏꯗꯤ ꯃꯣꯏꯒꯤꯗꯣ ꯀꯩꯅꯣ ꯄꯤꯕ ꯆꯥꯝꯃꯉꯥ ꯑꯅꯤ ꯇꯧꯕ ꯃꯌꯥꯝ ꯂꯩꯕꯅꯤꯅꯕ ꯑꯗꯒꯤ ꯑꯃꯥꯏꯅ ꯑꯗꯨ ꯑꯩꯗꯤ ꯍꯥꯞꯄꯦꯟ ꯅꯨꯡꯕꯦꯟ ꯑꯗꯤ ꯀꯥꯂꯦꯟꯅꯤꯅ ꯀꯥꯂꯦꯟ ꯑꯣꯏꯁꯜꯂꯛꯑꯕꯅꯤꯅ ꯁꯥꯔꯕꯅꯤꯅꯅꯦ ꯍꯥꯏꯗꯤ ꯈꯤꯇꯪ ꯄꯥꯔꯞ ꯇꯧꯕꯅ ꯅꯨꯡꯉꯥꯏꯅ ꯐ꯭ꯔꯤꯠꯇꯁꯨ ꯊꯕꯛ ꯁꯨꯕꯗ ꯂꯤꯠꯄꯅꯤꯅꯅꯦ ꯍꯥꯏꯗꯤ ꯀꯌꯥ ꯍꯦꯟꯅꯇꯥꯡꯕ ꯂꯤꯂꯨꯕꯒꯤ ꯀꯥꯟꯅꯕ ꯂꯩꯇꯦꯕ
ꯎꯝ
ꯊꯕꯛ ꯁꯨꯕꯗ ꯁꯦꯠꯄꯅꯤꯅ ꯍꯥꯏꯗꯤ ꯆꯥꯃꯥꯏꯒꯤ ꯑꯅꯤꯗꯨꯅ ꯅꯣꯡ ꯍꯥꯏꯗꯤ ꯅꯨꯃꯤꯠ ꯅꯤꯅꯤ ꯑꯗꯨꯝ ꯁꯦꯟꯅꯕ ꯌꯥꯔꯦ ꯅꯣꯡꯃ ꯅꯣꯡꯃ ꯀꯥꯜꯂꯒ ꯑꯗꯨꯝ ꯑꯗꯨꯅ ꯑꯃꯨꯛ ꯃꯨꯛ ꯂꯩꯕ ꯀꯥꯟꯗ ꯑꯗꯨꯃꯥꯏꯅ ꯂꯩꯕ ꯀꯥꯟꯗꯗꯤ ꯑꯗꯨꯝ ꯌꯥꯔꯦ ꯂꯨꯄꯥ ꯂꯤꯁꯤꯡ ꯑꯃ ꯂꯩꯈꯤꯕꯗ ꯐꯨꯔꯤꯠ ꯑꯅꯤ ꯈꯣꯡꯒ꯭ꯔꯥꯎ ꯑꯅꯤ ꯐꯪꯉꯦ ꯐꯨꯔꯤꯠꯄꯨꯗꯤ ꯃꯌꯥꯝ ꯌꯥꯎꯋꯤꯗꯅ ꯑꯗꯨꯝ ꯍꯥꯏꯗꯤ ꯈꯔ ꯑꯍꯣꯡ ꯍꯣꯡꯕ ꯑꯗꯨꯝ ꯆꯥꯝꯃꯗꯒꯤ ꯆꯥꯝꯃꯗꯒꯤ ꯍꯧꯕ ꯆꯥꯝꯃ ꯌꯥꯡꯈꯩꯗꯒꯤ ꯄꯤꯕ ꯑꯗꯨꯝ ꯆꯅꯤ ꯄꯤꯕꯒꯥꯏꯗꯤ ꯑꯗꯨꯝ ꯐꯔꯦꯕ ꯍꯥꯏꯕꯨ ꯐꯔꯦ ꯍꯥꯏꯗꯤ ꯊꯕꯛ ꯁꯨꯕꯗꯗꯤ ꯊꯥꯎ ꯊꯥꯎ ꯀꯩꯀꯥ ꯆꯣꯡꯗꯣꯏꯅꯤꯅꯅꯦ
ꯑꯗꯨ ꯆꯅꯤꯤꯕ ꯆꯥꯝ ꯌꯥꯡꯈꯩ ꯑꯗꯨꯝ ꯄꯣꯠꯄꯨꯗꯤ ꯐꯍꯧꯅꯦꯕ ꯑꯗꯨꯒ ꯃꯣꯏ ꯔꯤꯖꯦꯛ ꯌꯥꯝ ꯆꯠꯄꯅꯤ
ꯌꯦꯛ ꯌꯦꯠꯄ ꯑꯗꯨꯗꯒꯤ
ꯀꯅꯤ ꯄꯣꯠꯇꯣ ꯐꯔꯛꯀꯥꯟꯗ ꯃꯈꯥꯗꯣ ꯍꯣꯔꯝꯕꯒꯨꯝꯕ ꯑꯗꯩ ꯐꯣꯠꯂꯒ ꯌꯥꯎꯔꯝꯕꯒꯨꯝꯕ ꯁꯦꯀꯠ ꯃꯆꯦꯠ ꯑꯃ ꯍꯣ ꯑꯈꯩꯅꯅ ꯑꯗꯨꯣ ꯈ
ꯃꯁꯤ ꯑꯗꯨꯝ ꯑꯗꯨꯅꯕꯨ ꯍꯣꯡꯅ ꯊꯥꯗꯣꯛꯏꯃꯤꯗꯅ꯫
ꯎꯝ ꯑꯩꯒꯤꯍꯟ ꯌ‌‌ꯦꯡꯉꯝꯃ‍ꯦꯕ
ꯑꯩ ꯗꯨ ꯊꯨꯏ ꯖꯔꯁꯤ ꯑꯃꯝꯇ ꯂꯩꯖꯤꯔꯅ ꯈꯟꯕꯅꯤ
ꯖꯤꯌ‌ꯦꯡꯑꯣ ꯑꯗꯨꯝ ꯃꯤꯅꯤꯠ ꯀꯌꯥ ꯁꯨꯔꯒꯦ ꯑꯩꯈꯣꯏꯁꯦ꯫
ꯃꯤꯅꯤꯠ ꯉꯜꯍꯂꯝꯒꯅꯤꯍꯦ ꯑꯩ ꯑꯗꯨꯝ ꯑꯩ ꯑꯗꯨꯝ ꯉꯥꯡꯐꯝ ꯊꯣꯛꯄ ꯑꯗꯨꯝ ꯉꯥꯡꯉ ꯀꯦ ꯅꯪ ꯑꯗꯨꯝ ꯇꯥꯐꯝ ꯊꯣꯛꯄ ꯑꯗꯨꯝ ꯇꯥꯎ ꯅꯪ ꯑꯗꯨꯝ ꯃꯔꯝ ꯈꯨꯝꯐꯝ ꯊꯣꯛꯄ ꯑꯗꯨꯝ ꯈꯨꯝꯃꯧ ꯍꯥꯏꯗꯤ ꯅꯪꯒꯤ ꯑꯗꯨꯃꯥꯏꯅ꯫ ꯋꯥꯔꯤ ꯄꯥꯗꯣꯏ ꯁꯔꯛꯄꯗꯨꯅꯦ ꯍꯥꯏꯗꯤ ꯑꯩꯉꯣꯟꯗ ꯊꯦꯡꯅꯈ꯭ꯔꯤꯕ ꯀꯩꯅꯣꯗꯣ ꯑꯗꯨꯒꯨꯝꯕ ꯑꯣꯏꯅ ꯁꯥ ꯇꯧꯗ ꯈꯤꯕꯅ ꯐꯕ ꯑꯃ ꯂꯩꯌꯦꯕ ꯍꯥꯏꯗꯤ ꯃꯇꯝ ꯆꯠꯈꯤꯕ ꯈꯪꯍꯧꯗꯦꯕ ꯑꯗꯨꯅ ꯍꯦꯟꯅ ꯍꯥꯏꯗꯤ ꯋꯥꯔꯤ ꯄꯥꯕꯗꯨꯗꯤ ꯅꯪꯅ ꯇꯥꯏꯌꯦꯁꯨ ꯈꯪꯗꯦ ꯇꯥꯗꯦꯁꯨ ꯈꯪꯗꯦ ꯑꯩꯅ ꯐ‌ꯣꯟ ꯊꯥꯡꯇꯣꯛꯑ ꯄꯥꯅꯤ ꯑꯗꯩꯗ ꯑꯃꯨꯛ ꯇꯥꯕ꯭ꯔꯥ ꯇꯥꯗꯕ꯭ꯔꯥꯅ ꯑꯃꯨꯛ ꯂꯥꯎꯅꯔꯅꯤ ꯅꯥꯀꯣꯡ ꯊꯥꯡꯖꯤꯜꯂꯒ ꯑꯑꯩ ꯑꯃꯨꯛ ꯊꯥꯡꯇꯣꯛꯑ ꯑꯃꯨꯛ ꯄꯥꯅꯤ ꯇꯥꯕꯔ ꯇꯥꯗꯕ꯭ꯔꯣ ꯑꯃꯨꯛ ꯂꯥꯎꯅꯥꯑꯅꯤ ꯊꯥꯡꯖꯤꯜꯂꯒ ꯑꯗꯨꯃꯥꯏꯅ ꯇꯧꯕꯅꯤꯅ ꯑꯗꯨꯝ ꯅꯥꯀꯣꯡ ꯃꯌꯥꯏꯁꯦ ꯅꯞꯁꯤꯜꯂꯒ꯫ ꯑꯩꯅ ꯈꯪꯒꯤ ꯀꯩꯅꯣ ꯇꯧꯔꯛꯄ ꯃꯌꯥꯝꯗꯣ ꯑꯗꯨ ꯄꯥꯈꯤꯕꯅ ꯐꯩꯌꯦꯅ꯫ ꯑꯗꯨ ꯑꯗꯨ ꯋꯥꯔꯤꯗꯨ ꯂꯤꯊꯣꯛꯈꯤꯕ ꯐꯩꯅ ꯇꯧꯕꯅ
ꯚꯣꯏꯁꯗꯤ ꯇꯥꯕ꯭ꯔꯥ꯫
ꯚꯣꯏꯁ ꯑꯇꯩ ꯇꯥꯗꯦ
ꯇꯥꯗ꯭ꯔꯣ꯫
ꯇꯥꯗ‌ꯦꯠ
ꯒꯔꯤ ꯒꯔꯤ ꯒꯔꯤ ꯏꯁꯇꯥꯠ ꯒꯔꯤ ꯒꯔꯤ꯫ ꯒꯥꯔꯤ ꯏꯁꯇꯥꯠ ꯇꯧꯈꯠꯂꯛꯏꯅꯦ ꯀ ꯉꯪꯈꯠꯂꯛꯇꯅ ꯑꯗꯨꯒꯤ ꯑꯩ ꯑꯩ ꯀꯥ ꯂꯩꯇꯦꯕ ꯑꯩ ꯇꯟ ꯑꯩ ꯀꯥ ꯃꯤ ꯌꯥꯝ ꯂꯩꯍꯧꯕꯅꯦꯕ ꯑꯗꯨꯒꯤ ꯑꯩꯈꯣꯏꯅ ꯑꯃ ꯍꯣꯜ ꯑꯅ ꯑꯃ ꯂꯩꯌꯦꯕ ꯑꯗꯨꯅ ꯍꯣꯜꯗꯨꯗ ꯃꯣꯏ꯫ ꯒꯥꯔꯤ ꯄꯨꯈꯠꯂꯛꯄ ꯀꯥꯡꯕꯨ ꯒꯥꯔꯤ ꯈꯥꯝꯅꯕ ꯀꯩꯅꯣ ꯑꯗꯨ ꯒꯥꯔꯤ ꯑꯩ ꯍꯣꯜꯂ ꯂꯩꯑꯗꯨꯗ
ꯑꯁ ꯈ꯭ꯨꯋꯥꯥꯡ ꯒꯁꯦ ꯅꯕꯗꯥ ꯌꯥꯗꯦ꯫
ꯁꯤ ꯂꯣꯏ ꯂꯣꯏꯁꯤꯜꯂꯁꯦ ꯍꯣꯔꯦꯟ ꯑꯃꯨꯛ ꯁꯥꯟꯖꯦ ꯅꯨꯡꯗꯥꯡꯗ꯫
ꯎꯝ ꯇꯧꯖꯤ ꯇꯧꯁꯤ꯫
ꯑꯩ ꯗꯦꯠ ꯐꯤꯞꯇꯤꯟꯗ ꯑꯁ‌ ꯏꯛꯖꯥꯝꯒꯤꯕꯨ ꯈꯟꯕꯗ ꯃꯊꯥꯁ ꯁꯥꯏ ꯍꯧꯖꯤꯛ ꯑꯩ ꯂꯥꯏꯔꯤꯛꯄꯨꯗꯤ ꯈꯔꯈꯔ ꯄꯌ‌ꯦꯕꯨ ꯑꯗ‌ꯣꯏꯖꯨ ꯄꯕꯨꯗꯤ ꯄꯥꯏꯌꯦ ꯈꯔ ꯈꯔ ꯑꯗꯨ ꯑꯩ ꯁꯩꯔ‌ꯦꯡ ꯑꯩꯅ ꯄꯥꯏꯖꯤꯒ ꯆꯥꯟꯅꯗ꯭ꯔꯗꯤ꯫
ꯂꯥꯏꯔꯤꯛ ꯇꯝꯒꯦꯅ꯫ ꯈꯜꯂꯗꯤ ꯂꯥꯏꯔꯤꯛꯇꯣ ꯑꯗꯨꯝ ꯄꯥꯎꯅꯦ ꯏꯕꯣ ꯅꯪꯅ ꯀꯣꯂꯦꯖ ꯐꯪꯉꯦ ꯑ ꯑꯅꯤ ꯊꯣꯛꯅ ꯑꯗꯨꯝ ꯆꯟ ꯅꯪꯅ ꯇꯝꯃꯤꯒꯗꯕ ꯑꯃꯗ ꯐꯅ ꯇꯝꯈꯤꯒꯦꯗ ꯍꯥꯏꯔꯒ
ꯑꯦ ꯀꯣꯂꯦꯖꯀꯤꯗꯨ ꯅꯪ ꯀꯣꯂꯦꯇꯁꯨ ꯀꯣꯂꯦꯖ ꯑꯃꯅ ꯀꯩꯥꯒꯦ ꯀꯩꯝꯗ ꯀꯩꯝ ꯀꯥꯔꯝꯣꯏꯗ
ꯀꯩꯝ ꯇꯕꯨꯗꯤ ꯀꯥꯏꯗꯤꯌꯦ ꯑꯩꯅꯍꯥꯏꯗꯤ ꯇꯝꯒꯗꯕ ꯑꯃ ꯐꯖꯅ ꯇꯝꯈꯤ ꯌꯥꯗ꯭ꯔꯥ ꯍꯥꯏꯕ ꯋꯥꯅꯤꯗ꯫
ꯑꯦ ꯆꯞ ꯃꯥꯟꯅ ꯀꯩꯅꯣ ꯚꯥꯏꯅ ꯑꯩꯗꯤ ꯁꯤ ꯑꯩ ꯁꯤ ꯇꯝꯃꯤꯁꯤ ꯄꯥꯇ ꯇꯥꯏꯝꯅꯤ
ꯅ ꯑꯩ ꯍꯣꯕ ꯑꯩ ꯍꯥꯏꯒꯦ ꯀꯣꯂꯦꯖꯇꯨ ꯐꯖꯅ ꯀꯣꯂꯦꯖ ꯀꯥꯗꯕꯩꯅꯦ ꯑꯩꯅ ꯀꯣꯂꯦꯖ ꯑꯗꯨꯒꯤ ꯁꯣ ꯅꯥꯀꯟ ꯑꯅꯤ ꯇꯝꯈꯤꯔꯅꯦ ꯀꯣꯏ ꯏꯁꯇꯦꯟꯗ꯭ꯔ ꯇꯝꯃꯤꯁꯦ ꯅꯠꯇ꯭ꯔꯗꯤ ꯗꯤ ꯑ‌ꯦꯝ ꯒꯨꯝꯕ ꯍꯧꯕꯗꯩ ꯇꯝ ꯌꯥꯔ‌ꯦ ꯄꯔ ꯌꯨꯝꯗ꯫ ꯀꯣꯂꯦꯖ
ꯑꯩ ꯈꯪꯗꯦ ꯅꯥꯕ ꯑꯩ ꯁꯤ ꯂꯣꯏꯔꯒ ꯀꯩꯅꯣꯗꯣ ꯍꯣꯡꯒꯗ꯭ꯔꯥ ꯍꯣꯡꯕ ꯌꯥꯏ ꯍꯥꯏꯗꯥꯏꯅꯦ
ꯌꯥꯏꯒꯤꯅꯣ ꯅꯗꯪ ꯏꯃꯥꯟꯅꯕ ꯗꯤ ꯑꯦꯝ ꯇꯝꯕꯗꯨ ꯍꯧꯖꯤꯛ ꯀꯩꯅꯣꯗ ꯗꯦꯝꯗ ꯕꯦꯛ ꯆꯥꯔꯒ ꯂꯩꯕꯗꯣ ꯍꯧꯖꯤꯛ ꯁ꯭ꯇꯦꯟꯗꯔꯗ ꯇꯝꯃꯤ
ꯅꯠꯇ‌ꯦ ꯕ‌ꯦꯒꯁ‌ꯦ ꯑꯩꯕꯨꯗꯤ ꯕꯦꯒ ꯕꯦꯒ ꯆꯥꯟ ꯆꯥꯔꯣꯏꯕꯀꯣ ꯕꯦꯒ ꯆꯥꯕꯩ ꯅꯠꯇꯕ ꯑꯩꯅ ꯍꯥꯏꯗꯤ ꯁꯤꯛ ꯁꯦꯀꯦꯟ ꯁꯦꯃꯤꯁꯇꯔꯁꯤ ꯂꯣꯏꯔꯒꯅꯦ
ꯎꯨꯝ ꯎꯨꯝ
ꯑꯗ ꯐꯥꯔꯁ ꯏꯌꯥꯔ ꯂꯣꯏꯗꯣꯏꯅꯤꯗꯅ
ꯑꯥ
ꯁꯦꯀꯦꯟ ꯌꯥꯔ ꯍꯧꯔꯛꯄꯒꯤ ꯊꯥꯔꯠ ꯁꯦꯃꯦꯁꯇꯔꯒꯤ ꯁꯤꯗꯗꯤꯗꯣ ꯍꯣꯡꯒꯦ ꯇꯧꯕꯅꯦꯕ꯫ ꯌꯥꯅꯤꯅ ꯁꯤꯃꯤꯁꯇꯔ ꯑꯃ ꯂꯣꯏꯔ ꯀꯩꯅꯣꯝ ꯑꯃ ꯂꯣꯏꯔꯗꯤ ꯆꯍꯤ ꯑꯃ ꯐꯥꯁꯌꯥꯔ ꯂꯣꯏꯔꯗꯤ ꯌꯦꯟ ꯌꯔꯒꯤ ꯍꯧꯔꯛꯄꯒꯤꯗꯨꯏꯗ ꯍꯣꯡꯕ ꯌꯥꯏꯗꯅ ꯑꯩ ꯍꯧꯡꯗꯣꯛꯗꯤ ꯄꯩꯁꯥ ꯌꯥꯝ ꯆꯥꯎꯋꯦ ꯃꯤ ꯅꯥꯕ ꯏꯕꯣ
ꯕꯨ ꯀꯌꯥꯝ ꯑꯣꯏꯒꯦ
ꯂꯨꯄꯥ ꯂꯤꯁꯤꯡ ꯃꯔꯤꯒ ꯆꯅꯤꯅꯦꯝꯃꯤ ꯍꯟꯗꯛꯀꯤ ꯐꯣꯝ ꯐꯤꯂꯞꯀꯤ
ꯑꯅꯤꯒ
ꯅꯣꯏ ꯃꯔꯤ ꯆꯅꯤꯗꯨꯗꯤ ꯑꯗꯨ ꯃꯔꯤꯒ ꯆꯅꯤꯗꯨꯗꯤ ꯅꯣꯏ ꯁꯨꯝ ꯍꯥꯏꯖꯕ ꯋꯥꯅꯤ ꯀꯩꯅꯣ ꯇꯧꯕ ꯌꯥꯔꯦ ꯍꯥꯏꯕ ꯁꯦꯃꯤꯁꯇꯔ ꯑꯅꯤꯗꯨꯒꯤ ꯂꯤꯁꯤꯡ ꯑꯅꯤ ꯑꯅꯤꯝ ꯌꯥꯔꯦ ꯍꯥꯏꯕ ꯅꯠꯇ꯭ꯔꯥ
ꯏꯁ ꯂꯤ ꯂꯤꯁꯤꯡꯑꯝ ꯆꯥꯇ꯭ꯔꯨꯛ ꯈꯤꯇꯪ ꯑꯣꯏꯕ ꯌꯥꯎꯏ ꯑꯩꯈꯣꯏꯒꯤ
ꯎꯝ ꯑꯗꯨꯅꯦ ꯍꯥꯏꯖꯦ
ꯅꯪ ꯀꯩ ꯁꯕꯖꯦꯒꯅꯣ
ꯄꯣꯜ ꯁꯥꯥꯏꯟꯁ ꯅꯦꯃꯤ
ꯏꯁ ꯄꯣꯜ ꯁꯥꯏꯟꯁ ꯂꯤꯁꯤꯡ ꯑꯃ ꯆꯥ ꯆꯥꯇ꯭ꯔꯨꯛ ꯈꯤꯇꯗꯅꯦ ꯑꯩꯈꯣꯏ
ꯂꯤꯁꯤꯡ ꯑꯃ ꯂꯤꯁꯤꯡ ꯑꯃ ꯑꯅꯤ ꯍꯥꯏꯗꯣ ꯈꯪꯗꯦ ꯑꯩ ꯑꯩꯅ ꯍꯥꯏꯗꯤꯅꯦ ꯀꯩꯅꯣ ꯇꯧꯕꯩꯅꯦꯕ ꯑꯦꯛꯖꯥꯝ ꯑꯦꯛꯖꯥꯝꯁꯨ ꯅꯨꯡꯉꯥꯏꯔꯦꯗꯅ
ꯑꯥ
ꯑꯦꯛꯖꯥꯝꯒꯤ ꯋꯥ ꯅꯠꯇꯕ ꯑꯦꯛꯖꯥꯝ ꯑꯦꯛꯖꯥꯝ ꯑꯦꯛꯖꯥꯝꯈꯛꯀꯤ ꯋꯥ ꯅꯠꯇꯕ ꯍꯥꯏꯗꯤ ꯄꯣꯠꯇꯣ
ꯍꯣꯏꯅꯦ
ꯄꯩꯁꯥ ꯌꯥꯝ ꯆꯥꯎꯋꯦ ꯍꯥꯏꯕ ꯋꯥꯅꯤꯗ ꯍꯥꯏꯗꯤ ꯑꯇꯩꯒ ꯃꯥꯟꯅꯗꯦꯕ
ꯑꯗꯨ ꯅ ꯑꯗꯨ ꯅꯣꯏ ꯅꯣꯏꯗꯨ ꯁꯦꯃꯤ ꯁꯦꯃꯤ ꯒꯕꯔꯃꯦꯟ ꯑꯣꯏꯔꯝꯅꯤ
ꯁ꯭ꯤꯃꯤꯡ ꯒꯔꯃꯦꯟ ꯑꯣꯏꯕ ꯑꯣꯏꯗꯕ ꯑꯩꯗꯨꯣ ꯈꯪꯗꯦꯗ ꯑꯗꯣ ꯑꯗꯨꯗ ꯁ꯭ꯤꯃꯤꯡ ꯒꯣꯔꯃꯦꯟ ꯗꯥꯏꯔꯦꯛ ꯑꯣꯏꯕ꯭ꯔꯗꯤ ꯈꯪꯗꯦ ꯑꯗꯣ
ꯁꯤꯃꯤ ꯁꯤꯃꯤ ꯒꯕꯔꯃꯦꯟꯅꯤ ꯍꯥꯏꯕꯅꯦ ꯑꯩꯅ ꯃꯃꯥꯡꯗ ꯇꯝꯒꯦ ꯇꯧꯔꯝꯃꯕꯅꯦ ꯁꯤꯃꯤ ꯒꯕꯔꯃꯦꯟ ꯑꯣꯏꯕꯩ
ꯁꯤꯃꯤ ꯒꯣꯕꯔꯃꯦꯟ ꯑꯣꯏꯕꯗꯣ ꯑꯗꯣ ꯁꯤꯃꯤ ꯒꯣꯔꯃꯦꯟ ꯑꯣꯏꯕꯗꯣ ꯑꯗꯨꯒꯤ ꯑꯗꯨꯒꯤꯁꯨ ꯂꯩꯔꯦꯗꯅ ꯑꯗꯨꯒ ꯑꯦꯛꯖꯥꯝꯁꯨ ꯅꯨꯡꯉꯥꯏꯕꯩ ꯂꯩꯔꯦꯗꯅ ꯑꯗꯨꯒ ꯀꯩꯅꯣ ꯇꯧꯕꯩ ꯑꯣꯏꯗꯣꯏꯅꯦꯕ ꯍꯧꯖꯤꯛ
ꯅꯪꯒꯤ ꯅꯪꯒꯤ ꯍꯧꯖꯤꯛ ꯀꯣꯡꯕꯗ ꯂꯩꯔꯝꯕꯗꯣ ꯅꯪꯒꯤ ꯌꯥ ꯀꯩꯅꯣ ꯌꯥꯎꯕꯗꯣ ꯊꯥ ꯀꯌꯥꯅꯣ ꯌꯥꯎꯔꯝꯃꯤꯗꯣ
ꯆꯍꯤ ꯑꯃ ꯅꯦꯝꯃꯤ ꯑꯩꯅ ꯌꯥꯎꯔꯝꯃꯤꯗꯣ
ꯑꯁ ꯑꯩ ꯑꯗꯨꯃꯥꯏꯅ ꯊꯥ ꯑꯍꯨꯝ ꯑꯅꯤ ꯑꯍꯨꯝꯒꯤ ꯆꯠꯁꯤꯔ ꯍꯜꯂꯤꯅꯤꯅꯦ
ꯊꯥ ꯑꯅꯤ ꯑꯍꯨꯝꯒꯤ ꯅꯪ ꯑꯩ ꯑꯁ ꯅꯪ ꯅꯪꯅ ꯌꯥꯎꯅꯤꯡꯉꯗꯤꯅꯦ
ꯎꯝ
ꯌꯥꯎꯐꯝꯗꯤ ꯑꯩ ꯂꯩ ꯅꯪ ꯂꯥꯞꯀꯗ꯭ꯔꯥ ꯂꯥꯞꯄꯣꯏꯗ꯭ꯔꯥ ꯍꯥꯏ ꯅꯪꯒꯝ ꯕꯕꯤꯅꯥ ꯍꯣꯁꯄꯤꯇꯥꯜ ꯆꯪꯕꯩꯗꯣ
ꯎꯝ
ꯑꯗꯨꯏ ꯂꯩꯔꯛꯇꯣ
ꯎꯝ ꯕꯕꯤꯅꯥ ꯍꯥꯏꯖꯤ ꯕꯕꯤ ꯕꯕꯤꯅꯥ ꯃꯌꯥꯝ ꯂꯩ ꯀꯔꯝ ꯕꯕꯤꯅꯥꯅꯣ
ꯆꯥ ꯕꯥꯕꯤꯅꯥ ꯍꯣꯁꯄꯤꯇꯥꯜ ꯈꯪꯗ꯭ꯔ ꯅꯪ
ꯑꯁ ꯑꯗꯨꯗꯤ ꯑ ꯈꯨꯔꯥꯏꯒꯤꯗꯣ
ꯅꯠꯇꯦꯃꯤ ꯑ ꯈꯨꯔꯥꯏ ꯑꯣꯏꯗꯣꯏꯔꯥ ꯁꯤ ꯅꯪ ꯅꯪ ꯀꯩꯅꯣ ꯇꯧꯕꯒꯤ ꯍꯣꯏ ꯑꯩꯒ ꯀꯩꯅꯣ ꯇꯧꯕ ꯑꯌꯥꯡ ꯄꯜꯂꯤ ꯂꯝꯕꯤ ꯆꯠꯈ꯭ꯔꯒ ꯀꯩꯅꯣ ꯖꯦꯅꯤꯟꯁ ꯃꯅꯥꯛꯀꯤꯗꯣꯝ ꯃꯤ ꯚꯥꯏ
ꯑꯣ ꯑꯗꯨꯒꯤ ꯕꯥꯕꯤꯅꯥꯗꯨꯔꯣ ꯍꯥꯏꯖꯦ
ꯍꯣꯏꯃꯤ
ꯑꯣꯏ
ꯖꯦꯅꯤꯝꯁꯀꯤ ꯑꯥ ꯖꯦꯅꯤꯝꯁ ꯆꯪꯈꯤꯕꯒꯤ ꯂꯩꯔꯛꯀꯤ ꯑꯦ ꯑꯣ ꯄꯣꯖꯤꯠꯀꯤꯗ ꯆꯪꯕ ꯕꯕꯤꯅꯥ ꯍꯣꯁꯄꯤꯇꯥꯜꯗꯣ
ꯑꯗꯨꯗꯤ ꯑꯗꯨꯗꯤ ꯍꯣꯁꯄꯤꯇꯥꯜ ꯍꯥꯏꯔꯛꯀꯅꯨ ꯑꯣꯖꯥ
ꯀꯔꯤꯅꯣ ꯑꯗꯨꯗꯤ
ꯑꯗꯨ ꯇꯦꯁ ꯇꯧꯕ ꯑꯃꯅꯦ ꯕꯣꯕꯤꯅꯥ ꯗꯥꯏꯒꯅꯣꯁꯇꯤꯛ ꯍꯥꯏꯔꯣ ꯍꯣꯁꯄꯤꯇꯥꯜ ꯍꯥꯏꯗꯤꯌꯥ ꯈꯥꯕꯩ ꯁꯣꯏꯗ
ꯑꯣ ꯀꯩꯅꯣꯔꯥ ꯍꯣꯏ ꯑꯗꯨꯒꯤ ꯑꯗꯨꯒꯤꯗꯣ
ꯑꯥ
ꯑꯗꯨ ꯆꯪꯕꯩ ꯂꯩꯔꯛꯇꯣ
ꯑꯥ
ꯑꯩꯗꯤ ꯁꯣꯝ ꯅꯥꯀꯟ ꯀꯩꯅꯣꯔꯣꯝꯗꯩ ꯆꯪꯈꯤꯕꯕ ꯍ ꯀꯩꯅꯣꯔꯣꯝꯗꯒꯤ ꯆꯪꯉꯛꯄꯗꯅꯤꯀꯣ ꯍꯥꯏꯁꯦ ꯖꯦꯝꯁ ꯑꯣꯄꯣꯖꯤꯇꯩꯒꯤ ꯆꯪꯉꯛꯄꯗꯅꯤꯀꯣ ꯑꯩꯁꯦ ꯑꯗꯨꯗ ꯑꯃ ꯂꯩ ꯑꯃ ꯀꯧꯔꯤꯕꯅꯦꯕ ꯅꯪ ꯍꯦꯜꯄꯔ ꯀꯧꯋꯦ ꯍꯥꯏꯕꯅꯤ ꯂꯤꯁꯤꯡ ꯇꯔꯥꯗꯒꯤ ꯍꯧꯅꯤ ꯍꯥꯏꯕꯅꯦꯕ
ꯏꯁ ꯂꯥꯞꯄꯅꯦ ꯑꯗꯨꯏ ꯁꯤꯗꯩꯗꯤ ꯑꯃꯨꯛ ꯑꯅꯨ ꯅꯨ ꯅꯨꯗ
ꯅꯪꯅ ꯀꯩꯅꯣ ꯇꯧꯕꯩꯗꯤ ꯑꯣꯏꯕꯅꯦꯕꯀꯣ ꯅꯪꯅ ꯍꯥꯏꯗꯤ ꯈꯔ ꯅꯛꯄꯗ ꯂꯩꯔꯝ ꯈꯔ ꯑꯅꯛꯄꯗꯗꯤꯅꯦ
ꯑꯥ
ꯑꯅꯛꯄꯗꯗꯤ ꯀꯌꯥ ꯊꯥꯖꯗꯦ ꯑꯗꯨꯒ ꯅ ꯃꯣꯏꯅ ꯑꯥꯗ ꯂꯩꯕ ꯈꯣꯠꯄ ꯂꯩꯗꯣꯏꯅꯦꯕ ꯂꯩꯕꯩꯗꯤ
ꯑꯗꯨ ꯐ꯭ꯔꯤꯗ ꯐ꯭ꯔꯤꯗꯣ
ꯍꯣꯏ ꯃ ꯐ꯭ꯔꯤꯅꯦꯕ ꯂꯩꯕ ꯆꯥꯕ ꯊꯛꯄ ꯐ꯭ꯔꯤ ꯉꯥꯛꯇꯅꯦꯕ ꯂꯩꯕꯝ ꯈꯣꯠꯄꯝ ꯑꯗꯣ ꯊꯕꯛꯇꯨꯒꯤ ꯋꯥꯅꯤꯗ ꯍꯦꯜꯄꯔꯗꯤ ꯑꯣꯏꯕꯅꯦ ꯍꯦꯜꯄꯔ ꯍꯥꯏꯖꯦ ꯑꯩꯈꯣꯏꯅ ꯇꯧꯔꯝꯃꯤꯁꯦ ꯑꯗꯨꯃꯅ ꯍꯦꯜ ꯔ ꯍꯥꯟꯅ ꯑꯣꯏꯔꯝꯃꯒ ꯀꯣꯟꯅ ꯀꯥꯈꯠꯂꯛꯇꯣꯏꯅꯦꯕ ꯃꯊꯪ ꯃꯊꯪ ꯍꯥꯏꯗꯤ ꯀꯨ ꯀꯦꯞ ꯑꯣꯏꯔꯤ ꯑꯗꯨꯒꯨꯝꯕ ꯅꯠꯇꯦꯃꯤ ꯑꯗꯨꯒꯨꯝꯕ ꯅꯠꯇꯦ ꯍꯥꯏꯕ ꯑꯗꯨꯒꯨꯝꯕ ꯇꯧꯗꯧ ꯅꯠꯇꯦ ꯍꯥꯏꯕ ꯅꯪ ꯇꯧꯗꯣꯏꯁꯦ ꯅꯪꯅ ꯅꯪꯅ ꯇꯧꯗꯣꯏꯁꯦ ꯍꯥꯏꯗꯤ ꯀꯩ ꯍꯥꯏꯇꯥꯔꯦ ꯑꯩꯈꯣꯏꯒꯤ
ꯑꯣꯏꯔꯝ
ꯆꯥꯛ ꯊꯣꯡꯕ ꯆꯥꯛ ꯊꯣꯡꯕ ꯍꯥꯏꯁꯦ ꯃꯣꯏꯅ ꯆꯥꯛ ꯀꯣꯔꯐꯨꯗ ꯊꯣꯡꯗꯧ ꯅꯠꯇꯦꯃꯤ ꯅꯪꯕꯣ
ꯍꯣꯏꯅꯦ
ꯍꯥꯏꯗꯤ ꯃꯣꯏꯅ ꯍꯥꯟꯅ ꯂꯣꯏ ꯇꯥꯛꯀꯅꯦꯕ ꯇꯥꯛꯄ ꯍꯥꯏꯗꯤ ꯀꯃꯥꯏꯅ ꯍꯥꯏꯅꯤ ꯑꯩ ꯀꯩꯅꯣꯁꯤꯗ ꯐꯨꯠꯂꯨ ꯆꯧꯁꯤꯗ ꯐꯨꯠꯂꯨ ꯍꯥꯏꯔꯗꯨ ꯁꯤ ꯃꯩ ꯒ꯭ꯌꯥꯁ ꯊꯥꯒꯖꯤꯜꯂꯝꯃꯒ ꯏꯁꯤꯡ ꯍꯩꯖꯤꯠ ꯏꯁꯤꯡ ꯁꯥꯍꯜꯂꯒ ꯏꯁꯤꯡ ꯂꯨꯈꯠꯂꯨꯒ ꯏꯁꯤꯡ ꯁꯥꯍꯟꯥꯟꯕ ꯌꯦꯔꯨꯝ ꯃꯨ ꯍꯨ ꯈꯣꯛꯄ ꯑꯗꯒꯤ ꯁꯤ ꯄꯣꯠꯁꯦ ꯃꯄꯥꯟꯗ ꯄꯤꯊꯣꯛꯆ ꯄꯤꯊꯣꯛꯄ ꯂꯧꯁꯤꯟꯕ ꯁꯨꯃꯥꯏꯅ ꯇꯧꯕꯁꯦ
ꯁꯥꯔꯚꯤꯁꯕꯤꯁ ꯇꯧꯕꯗꯣ
ꯑꯩꯈꯣꯏ ꯁꯔꯕꯤꯁ ꯁꯔꯕꯤꯁꯇꯒꯤ ꯑꯗꯨꯨ ꯑꯗꯨꯝ ꯌꯥꯎꯛꯀꯅꯦꯕꯀꯣ ꯁꯤꯗꯤ ꯑꯩ ꯍꯣꯏ ꯁꯥꯔꯚꯤꯁ ꯍꯥꯏꯕ ꯂꯩꯇꯦ ꯀꯩꯅꯣ ꯇꯧꯕ ꯍꯥꯏꯕ ꯂꯩꯇꯦ ꯈꯔ ꯆꯥꯎꯔꯒꯕꯨꯗꯤ ꯁꯥꯔꯚꯤꯁꯁꯅ ꯇꯣꯉꯥꯜꯂꯤꯗꯀꯣ ꯈꯣꯏꯅ ꯇꯣꯡꯉꯥꯜꯂꯦꯕ
ꯑꯣ
ꯍꯦꯄꯔ ꯍꯥꯏꯗꯤ ꯀꯩꯅꯣ ꯇꯧꯕꯒꯤꯅꯤꯗ
ꯄ꯭ꯂꯦꯠ ꯆꯥꯃ ꯈꯣꯠꯄ ꯌꯥꯎꯗꯣꯏꯔꯤꯅꯦ ꯑꯩꯁꯦ
ꯍꯣꯏ ꯑꯗꯨꯒꯨꯝꯕ ꯌꯥꯎꯗꯦ ꯑꯗꯨꯒꯨꯝꯕꯗꯅ ꯃꯤꯀꯣꯟ ꯐꯦꯡꯕꯤ ꯇꯣꯉꯥꯟꯅ ꯊꯝꯃꯝꯒꯅꯤ
ꯑ
ꯑꯗꯨꯅ ꯑꯗꯨꯒꯨꯝꯕꯗꯨꯅꯅꯦ ꯀꯩꯅꯣ ꯀꯩꯅꯣ ꯍꯥꯏꯗꯣ ꯀꯔꯤꯕ ꯀꯔꯤ ꯀꯔꯤ ꯀꯔꯤ ꯀꯩꯅꯣꯝ ꯍꯥꯏꯗꯣꯏꯅꯦ
ꯀꯦꯌꯥꯔ ꯇꯦꯀꯔ
ꯅꯠꯇꯦ ꯀꯤꯌꯔ ꯇꯦꯀꯔ ꯅꯠꯇꯕ ꯑꯃ ꯍꯥꯏꯕꯅꯤꯅꯦ ꯍꯣꯝ ꯀꯩꯅꯣꯝ ꯍꯥꯏꯕꯅꯤꯅꯦ
ꯍꯣꯝ ꯀꯤꯄꯔ
ꯍꯣꯝ ꯀꯤꯞꯄꯔ ꯅꯠꯇꯕ ꯍꯣꯝ ꯀꯦꯌꯥ ꯅꯠꯇꯦꯅꯦ ꯑꯃ ꯂꯩꯕꯅꯤꯅꯦ
ꯑꯗꯨꯒꯀꯣ
ꯑꯩ ꯀꯥꯎꯊꯣꯛꯈ꯭ꯔꯦ ꯃꯃꯤꯡꯗꯣ ꯑꯗꯨ ꯑꯗꯨꯃꯥꯏꯅ ꯇꯧꯗꯣꯏ ꯑꯗꯨꯃꯥꯏꯅ ꯇꯧꯕ ꯅꯠꯇꯕꯤꯗ ꯍꯥꯏꯗꯤ ꯊꯕꯛ ꯇꯧꯕ ꯍꯥꯏꯗꯤ ꯅꯪ ꯅꯣꯏ ꯃꯥꯅ ꯆꯥꯛ ꯊꯣꯡꯕ ꯀꯥꯟꯗ ꯅꯣꯏꯅ ꯃꯇꯦꯡ ꯄꯥꯡꯕꯗꯣ
ꯎꯝ
ꯃꯨꯝꯕ ꯍ ꯆꯥꯡ ꯅꯨꯡꯉꯏ ꯁꯦꯝ ꯑꯃꯅꯤꯅꯤ ꯈꯪꯗꯦ ꯑꯃꯅꯤ ꯈꯪꯗꯦ ꯇꯧꯗꯨꯅ ꯇꯧꯕꯗꯣ ꯑꯗꯨꯃꯥꯏꯅ
ꯑꯗꯨ ꯑꯩ ꯍ ꯑꯦꯛꯖꯥꯝ ꯂꯣꯏꯗꯅꯨꯀꯣ ꯑꯩ ꯀꯩꯅꯣꯒꯤꯗꯣꯝꯇ ꯆꯠꯈꯤꯒꯦ
ꯍꯥꯏꯗꯤ ꯄꯣꯠꯆꯩ ꯁꯣꯏꯕꯅꯤ ꯈꯪꯗꯦ ꯑꯃꯅꯤ ꯈꯪꯗꯦꯅ ꯄꯣꯠꯆꯩ ꯁꯣꯏꯕ ꯅꯪ ꯍꯥꯏꯅꯤꯗꯥ ꯃꯣꯏ ꯃꯣꯏꯅ ꯍꯥꯟꯅ ꯂꯣꯏ ꯍꯥꯏꯗꯣꯏꯅꯤ ꯊꯕꯛꯇꯤ
ꯁꯤ ꯑꯩꯈꯣꯏ ꯁꯤ ꯔꯤꯝꯁꯀꯤꯗꯣꯚ ꯑꯩꯅ ꯆꯠꯀꯦ ꯍꯧꯖꯤꯛ ꯈꯔ ꯍꯥꯏꯔꯤꯁꯦ ꯅꯨꯡꯗꯥꯡꯗꯅꯦꯕ ꯄꯨꯡ ꯇꯔꯨꯛꯇꯩꯩꯅ ꯄꯨꯡ ꯕꯥꯔꯣ ꯃꯈꯥꯏ ꯕꯥꯔꯣ ꯑꯗꯨꯏ
ꯅꯪ ꯑꯗꯨꯗꯤ ꯅꯪ ꯅꯠꯇꯦ ꯅꯪ ꯆꯠꯂꯦꯅ ꯈꯜꯂꯨ ꯅꯪ ꯀꯩꯗ ꯆꯠꯇꯣꯏꯕ
ꯏꯗꯤ ꯁꯥꯏꯀꯜ ꯑꯂꯩ ꯁꯥꯏꯀꯜꯕꯨꯗꯤ
ꯍꯣꯏ ꯁꯥꯏꯀꯜ ꯂꯩꯔꯅꯤꯅ ꯍꯜꯂꯛꯄ ꯀꯅꯤ ꯅꯪ ꯍꯜꯂꯛꯄꯒꯤꯗꯨꯗꯤ ꯅꯣꯏ ꯅ ꯅꯪꯅ ꯍꯣꯁꯇꯦꯜꯗꯣ ꯆꯪꯍꯟ ꯌꯥꯒꯗ꯭ꯔꯣ
ꯆꯪꯍꯟꯕ ꯌꯥꯗ꯭ꯔꯁꯨ ꯒꯦꯠ ꯊꯥꯡꯒꯠꯂ ꯆꯪꯉꯏꯅꯦ ꯑꯩꯈꯣꯏꯗꯅꯦ